ꯍꯂꯣ
ꯇꯥꯕ꯭ꯔꯎ
ꯇꯔꯌꯦ
ꯑꯁ
ꯑꯃꯨꯛ ꯇꯥꯗ꯭ꯔꯕꯣ
ꯉꯁꯤꯗꯤꯗꯥ ꯌꯥꯔꯦꯍꯦ ꯁꯤꯗꯤ ꯇꯥꯔꯦꯍꯦ
ꯑꯁꯦꯡꯕꯒꯤꯔꯣ
ꯃꯪꯂꯁꯤꯕ
ꯑꯗꯨꯅꯦ
ꯐꯥꯒꯤꯔꯥ ꯈꯜꯂꯒ
ꯆꯗꯅꯦ
ꯎ
ꯅꯟꯅ ꯍꯧꯒꯂꯅ ꯅꯪꯗꯤ
ꯑꯁ ꯃꯦꯗ ꯀꯗꯥꯏ
ꯑꯩꯈꯣꯏꯗꯤ ꯊꯕꯛ ꯃꯐꯝ ꯌꯥꯎꯗꯕꯅꯦ ꯆꯥꯛ ꯐꯪꯉꯔꯤ ꯐꯣ ꯂꯥꯛꯊꯅꯣꯕꯧ ꯅꯪ ꯍꯥꯏꯕ ꯑꯩ ꯇꯥꯗꯕ꯭ꯔꯥ ꯃꯨ ꯇꯥꯛ ꯈꯦꯖꯂꯨ ꯦꯃꯤ ꯇꯥ꯭ꯔꯗ
ꯀꯥꯏꯇ ꯂꯩꯅꯣ
ꯆꯕ꯭ꯔꯎ
ꯇꯥꯏ ꯇꯥꯏ
ꯕꯦꯔꯥ ꯀꯥꯒꯦ ꯇꯧꯤꯅꯦꯍꯦ ꯐꯨꯠꯕꯣꯜ ꯌꯦꯡꯕ꯭ꯔꯣꯅ
ꯗ ꯆꯃꯔꯗ
ꯄꯥꯎ ꯑꯃꯨꯛ ꯐꯥꯎꯅꯗ꯭ꯔꯦ ꯇꯧꯔꯤꯁꯦ ꯅꯪꯉꯣꯟꯗ ꯐꯥꯎꯅꯕ꯭ꯔꯣ ꯍꯦꯡꯅ ꯀ ꯇꯗ ꯇꯔꯤꯀꯤꯤꯡ ꯆꯠ ꯂꯣꯏ ꯆꯠꯂꯦꯦ ꯍꯣꯏꯅꯦ ꯄꯥꯎꯁꯦꯅꯨꯡ ꯅꯨꯡꯉꯥꯏꯈꯤꯗ꯭ꯔꯦꯗ ꯀꯔꯤ ꯌꯦꯦꯟꯖꯥꯡ ꯊꯣꯡꯗꯣꯏꯅꯣ ꯌꯥꯗ꯭ꯔꯦꯗ ꯌꯥꯗ꯭ꯔꯦꯗ